ꯂꯥꯎ
ꯑ ꯇꯕꯔꯣ ꯇꯥꯏ ꯍꯣꯏ
ꯎꯝ ꯀꯗꯧ ꯂꯩꯕꯔꯣ
ꯍꯧꯖꯤꯛ ꯆꯥꯛ ꯆꯥꯛ ꯊꯣꯡꯕ ꯍꯧꯁꯤꯔ ꯇꯥꯗꯕ꯭ꯔꯣ
ꯑꯣ ꯑꯣ ꯇꯥꯏꯌꯦ ꯇꯥꯏꯌꯦ ꯆꯥꯛ ꯊꯣꯡꯉꯦ ꯍꯥꯏꯕ
ꯑꯧ ꯆꯥꯛ ꯊꯣꯡꯕ ꯍꯧꯔꯁꯤꯔꯅ ꯂꯩꯔꯝꯕ
ꯎꯝ ꯀꯔꯤ ꯃꯊꯦꯜꯗꯤ ꯇꯧꯔꯅꯤ
ꯑꯁꯤꯁꯦ ꯀꯥꯡꯁꯣꯏ ꯊꯣꯡꯁꯤꯔꯥꯟ ꯇꯧꯔꯤꯑ
ꯎꯝ ꯀꯥꯡꯁꯣꯏ ꯍꯥꯎꯕꯅꯦꯗ
ꯅꯪꯒꯤ ꯊꯣꯡꯉꯕꯣ
ꯑꯩ ꯑꯩꯗꯤ ꯊꯣꯡꯕ ꯍꯧꯗ꯭ꯔꯤ ꯉꯁꯥꯏ ꯅꯨꯡꯊꯤꯟꯗꯣ ꯇꯔꯥ ꯋꯥꯟꯕꯒꯤ ꯆꯥꯅꯤꯡꯗꯕꯒꯤ ꯉꯁꯤꯗꯤ ꯊꯦꯡꯅ ꯊꯣꯡꯒꯦ
ꯑꯩꯗꯤ ꯑ ꯅꯪ ꯀꯅꯥꯅꯣꯅ ꯂꯩꯕꯅꯤꯅ ꯅꯪ ꯈꯣꯟꯖꯦꯜ ꯇꯥꯕꯗ ꯀꯅꯥꯅꯣ ꯍꯥꯏꯕ ꯈꯪꯗꯦ
ꯎꯝ ꯌꯥꯏꯗ
ꯅꯪꯁꯨ ꯈꯪꯉꯝꯒꯅꯤꯗꯅ ꯑꯩꯉꯣꯟꯗ
ꯎꯝ ꯎꯝ ꯈꯪꯉꯦ
ꯑꯩꯗꯤꯀꯣ ꯍꯣꯔꯦꯟ ꯎꯝ ꯑꯩꯁꯨ ꯁꯧꯒ꯭ꯔꯤꯒ ꯀꯩ ꯀꯩꯅꯣ ꯊꯣꯡꯉꯅꯤ ꯃꯣꯔꯣ ꯃꯦꯠꯄ ꯑꯃꯒ
ꯁꯥꯁꯨ ꯁꯥꯕꯅꯤ ꯅꯪ ꯇꯞꯅ ꯊꯣꯡꯒꯦꯅ ꯂꯩꯅꯤ
ꯎꯝ ꯃꯍꯤꯒꯨꯝꯕ ꯊꯛꯄꯗꯣ ꯍꯥꯎꯕꯅꯦ ꯎꯝ ꯅꯣꯏ ꯅꯊꯥꯗ ꯂꯩꯕ꯭ꯔꯣ
ꯑꯩ ꯑꯉꯥꯡ ꯑꯃ ꯂꯩꯔꯛꯅ ꯂꯩ
ꯎꯝ ꯑꯩꯁꯨ ꯏꯅꯥꯄꯥꯈꯗ ꯂꯩ
ꯑꯣ
ꯎꯝ
ꯏꯅꯥꯎ ꯅꯨꯄꯤꯒꯤ ꯃꯆꯥ ꯑꯃ ꯂꯩ
ꯎꯝ ꯑꯩꯁꯨ ꯏꯅꯥꯎꯅꯨꯄꯤ ꯑꯃꯒ ꯏꯅꯥꯎꯅꯨꯄꯥ ꯈꯣꯏꯒ ꯂꯩꯃꯤꯅꯦ ꯅꯣꯏꯗꯤꯀꯣ ꯎꯝ ꯌꯨꯝꯗ ꯂꯩꯌꯦ
ꯑꯣ
ꯎꯝ ꯅꯣꯏ ꯕꯣꯜ ꯌꯦꯡꯕ꯭ꯔ
ꯕꯣꯜ ꯌꯦꯡꯉꯦ ꯍꯣꯏ
ꯑꯗꯨꯕꯨ ꯁ꯭ꯀꯨꯜ ꯆꯠꯄ ꯍꯧꯈ꯭ꯔꯕꯅꯤꯅ ꯌꯦꯡꯕ ꯉꯝꯃꯨꯗꯧ ꯃꯥꯟꯗ꯭ꯔꯦ
ꯑꯣ ꯑꯩꯗꯤ ꯁ꯭ꯀꯨꯜ ꯆꯠꯇꯔꯦꯗ
ꯌꯨꯝꯗ ꯗꯨꯝ ꯂꯩ
ꯉꯔꯥꯡꯒꯤꯗꯣ ꯌꯦꯡꯕ꯭ꯔꯥ
ꯉꯔꯥꯡꯒꯤ ꯌꯦꯡꯒꯦꯅ ꯉꯥꯏꯔꯝꯕꯅꯦꯕ ꯑꯗꯨ ꯇꯨꯝꯊꯣꯛꯈꯤꯕ
ꯎꯝ ꯑꯣ ꯑꯩꯗꯤ ꯌꯦꯡ ꯉꯥꯏꯕꯅꯦ ꯑꯩꯗꯣ
ꯂꯣꯏꯔꯝꯗꯥꯏꯗ ꯑꯃꯨꯛ ꯃꯤꯀꯞ ꯊꯣꯛꯂꯛꯑꯒ ꯌꯦꯡꯉꯦ ꯑꯃꯨꯛ
ꯎꯝ ꯍꯩ ꯅꯨꯡꯉꯥꯏꯕꯅꯦ ꯌꯦꯡꯕ
ꯑ
ꯉꯁꯤꯁꯨ ꯑꯃꯨꯛ ꯂꯩꯒꯣ
ꯉꯁꯤ ꯂꯩ ꯍꯣꯏ ꯉꯁꯤꯗꯤ ꯉꯟꯕ ꯃꯥꯜꯂꯦ
ꯉꯜꯂꯦ ꯉꯁꯤꯗꯤ ꯂꯩ ꯅꯪꯗꯣ ꯅꯇꯣꯝꯇ ꯌꯦꯡꯕ꯭ꯔꯥ ꯅꯅꯥꯎ ꯅꯨꯄꯥꯈꯣꯏꯒ ꯑꯗꯨꯝ ꯄꯨꯟꯅ ꯌꯦꯡꯕ꯭ꯔꯥ
ꯏꯇꯣꯝꯇ ꯑꯗꯨꯝ ꯌꯦꯡꯗ ꯑꯩꯒ ꯂꯩꯕꯨꯗꯤ ꯑꯉꯥꯡ ꯃꯆꯥ ꯑꯣꯏꯕꯒꯤ ꯕꯣꯜ ꯌꯦꯕ ꯍꯧꯔꯗꯤ ꯌꯦꯉꯔꯣꯏ ꯑꯇꯩ ꯌꯦꯡꯗꯤ ꯌꯦꯡꯒꯅꯤ
ꯑ ꯎꯝ ꯃꯣꯏꯗꯤ ꯑꯗꯨꯝ ꯉꯟꯅ ꯊꯨꯝꯅꯤꯡꯕꯒꯤ ꯇꯨꯝꯕ꯭ꯔꯥ
ꯎꯝ ꯒꯦꯝꯒꯨꯝꯕ ꯁꯥꯟꯅꯕ ꯑꯣꯏꯔꯗꯤ ꯐꯣꯟꯗ ꯑꯗꯨꯝ ꯌꯦꯡꯉ ꯂꯩꯒꯅꯤ ꯑꯗꯨꯕꯨ ꯑꯗꯨ ꯕꯣꯜ ꯌꯦꯡꯕ ꯍꯧꯈ꯭ꯔꯗꯤ ꯌꯦꯡꯉꯔꯣꯏ ꯃꯥꯗꯤ ꯇꯨꯝꯈ꯭ꯔꯅꯤ
ꯎꯝ ꯑꯗꯣ ꯕꯣꯜꯗꯤ ꯃꯤ ꯌꯥꯝꯃꯒꯀꯣ ꯌꯦꯡꯃꯤꯟꯅꯕꯅ ꯅꯨꯡꯉꯥꯏꯕꯅꯦ
ꯍꯣꯏ ꯃꯤ ꯌꯥꯝꯃꯒ ꯌꯦꯡꯃꯤꯟꯅꯕꯅ ꯅꯨꯡꯉꯥꯏꯔꯝꯅꯤ ꯌꯨꯝꯗ ꯂꯩꯇꯕꯅꯤꯅ ꯎꯄꯥꯏ ꯂꯩꯇꯦ
ꯎꯝ ꯑꯩꯁꯨ ꯀꯣ ꯌꯨꯝ ꯑꯩꯁꯨ ꯌꯨꯝ ꯑꯩꯒꯤ ꯌꯨꯝ ꯑꯁꯦꯡꯕꯗꯗꯤ ꯂꯩꯇꯦ
ꯑꯧ
ꯅꯣꯏꯗꯤ ꯅꯣꯏꯗꯤ ꯀꯔꯤ ꯀꯔꯤ ꯊꯕꯛ ꯇꯧ꯭ꯔ ꯉꯁꯤ
ꯉꯁꯤ
ꯇꯥꯕꯔ
ꯑ ꯇꯥꯗꯕ꯭ꯔꯥ
ꯇꯥꯕꯔꯣ ꯑ ꯑ ꯇꯥꯏꯌꯦ
ꯎꯝ
ꯉꯁꯤꯗꯣ ꯀꯔꯤ ꯀꯔꯤ ꯊꯕꯛ ꯇꯧꯒ ꯁ꯭ꯀꯨꯜ ꯆꯠꯂꯦ
ꯑꯧ ꯁ꯭ꯀꯨꯜ ꯑꯃꯨꯛ ꯍꯧꯔꯕꯅꯤꯅ ꯁꯨꯇꯤ ꯊꯥꯕ ꯂꯣꯏꯔꯦ ꯑꯗꯨꯗꯤ ꯆꯠꯄ ꯍꯧꯔꯦꯅꯦ ꯉꯁꯤ ꯅꯤ
ꯎꯝ ꯄꯨꯡ ꯀꯌꯥꯗ ꯆꯠꯄ꯭ꯔꯥ ꯅꯣꯏꯗꯣ
ꯄꯨꯡ ꯇꯔꯨꯛ ꯇꯔꯦ ꯅꯤꯄꯥꯟ ꯅꯤꯄꯥꯟ ꯃꯈꯥꯏ ꯇꯥꯗ꯭ꯔꯤ ꯉꯩꯗ ꯆꯠꯄ ꯍꯧꯔꯦ
ꯎꯝ ꯍꯜꯂꯛꯄꯗꯤ
ꯍꯜꯂꯛꯄꯅ ꯄꯨꯡ ꯑꯅꯤ ꯃꯤꯅꯤꯠ ꯇꯔꯥ ꯅꯤꯠ ꯀꯨꯟ ꯑꯗꯨ ꯆꯠꯄꯗ ꯑꯃꯨꯛ ꯍꯜꯂꯛꯑꯦ
ꯎꯝ ꯉꯜꯂꯤꯀꯣ
ꯎꯝ
ꯑꯩꯈꯣꯏ ꯀꯥꯔꯤꯉꯩꯗ ꯌꯨꯝ ꯍꯜꯂꯛꯄꯗꯣ ꯄꯨꯡ ꯑꯍꯨꯝ ꯑꯍꯨꯝ ꯃꯛ ꯈꯥꯏ ꯃꯔꯤ ꯑꯗꯨꯋꯥꯏꯗ ꯍꯜꯂꯛꯄꯅꯦ
ꯑꯣ
ꯉꯝꯗꯦꯗ ꯁ꯭ꯀꯨꯜ ꯆꯠꯄꯕꯁꯤꯁꯨ ꯁꯥꯕꯒꯤꯀꯣ
ꯎꯝ
ꯉꯁꯤꯗꯤ ꯈꯔ ꯅꯨꯡꯉꯥꯏ
ꯎꯝ
ꯅꯨꯡꯁꯥ ꯁꯥꯗꯕꯅꯤꯅ ꯅꯣꯡ ꯃꯪꯅꯤꯅ ꯈꯔ ꯐꯩ
ꯍꯣꯏ ꯅꯣꯡꯁꯨ ꯆꯨꯕꯅꯦ ꯉꯁꯥꯏ ꯉꯥꯏꯍꯥꯛ
ꯎꯝ
ꯅꯣꯏꯗ ꯆꯨꯕ꯭ꯔꯥ
ꯆꯨꯔꯦ ꯍꯣꯏ ꯅꯪ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩ ꯇꯝꯄꯥꯛꯇ ꯂꯩꯌꯦ
ꯑꯣ ꯑꯗꯨꯗꯤ ꯑꯩ ꯉꯁꯥꯏ ꯅꯪ ꯅꯪ ꯈꯪꯉꯦ ꯍꯥꯏꯗꯣ ꯃꯤ ꯑꯣꯟꯅꯔꯝꯃꯅꯤ
ꯎꯝ ꯑꯣ ꯑꯣꯟꯅꯔꯝꯅꯦ ꯑꯗꯨꯗꯤ
ꯑꯩ ꯏꯃꯥꯟꯅꯕꯤ ꯑꯃꯒꯤ ꯈꯣꯟꯖꯦ ꯌꯥꯝ ꯃꯥꯟꯕ ꯑꯗꯨꯒꯤ ꯑꯣꯏꯕ꯭ꯔꯥꯅ ꯈꯟꯕꯅꯦ
ꯑꯣꯏꯔꯝꯗ꯭ꯔꯦ
ꯑꯣꯏꯔꯝꯗ꯭ꯔꯦ
ꯑꯗꯨꯝ ꯈꯪꯉꯑꯅꯤꯗ
ꯃꯤꯡ ꯃꯤꯡꯗꯨꯁꯨ ꯈꯔ ꯃꯥꯟꯅꯕꯀꯣ ꯑꯗꯨꯒꯤ ꯃꯤꯡꯗ ꯃꯥꯟꯅꯔꯒ ꯅꯪ ꯈꯣꯟꯖꯦꯜ ꯑꯃꯨꯛ ꯇꯥꯕꯗ ꯃꯥꯟꯅꯕ ꯑꯗꯨꯒꯤ ꯑꯩꯗꯤ ꯑꯣꯏꯕ꯭ꯔꯥ ꯍꯥꯏ ꯈꯜꯂ ꯂꯩꯅꯤꯕ
ꯎꯝ ꯎꯝ ꯈꯪꯗꯁꯨ ꯑꯗꯨꯝ ꯈꯪꯉꯦ ꯍꯥꯏ ꯈꯟꯈ꯭ꯔꯣꯗ
ꯍꯣꯏ ꯍꯧꯖꯤꯛ ꯉꯥꯡꯅꯔꯤꯁꯤꯗꯤ ꯈꯪꯂꯒ ꯉꯥꯡꯅꯔꯤꯁꯤꯗꯤ ꯍꯥꯏꯌꯣ
ꯎꯝ ꯎ ꯍꯌꯦꯡꯁꯨ ꯆꯠꯀꯦꯔꯣ ꯁ꯭ꯀꯨꯜ
ꯍꯌꯦꯡꯁꯨꯨ ꯆꯠꯀꯅꯤ ꯍꯣꯏ
ꯎꯝ
ꯑꯁ ꯑꯉꯥꯡꯁꯦ ꯃꯁꯥꯁꯨ ꯎꯅꯤꯡꯗ꯭ꯔꯤ
ꯁꯗꯤ ꯁꯗꯤꯕ ꯑꯉꯥꯡꯁꯨ ꯌꯧꯋꯦ ꯁ꯭ꯀꯨꯜ ꯆꯂꯅꯤ ꯑꯃꯨꯛ ꯎꯋꯦ ꯍꯜꯂꯛꯑꯦ ꯑꯃꯨꯛ ꯎꯋꯦ ꯇꯨꯝꯃꯦ ꯇꯨꯃꯤꯟꯅꯔꯦ ꯆꯥꯔꯦ ꯑꯃꯨꯛ ꯆꯥꯃꯤꯟꯅꯩ
ꯃꯣꯏꯗꯣ ꯎꯝ ꯃꯤ ꯌꯥꯝꯕꯔ ꯑꯉꯥꯡꯁꯤꯡꯗꯣ
ꯃꯤ ꯌꯥꯝꯅꯗꯤ ꯌꯥꯝꯗꯦꯗ ꯆꯅꯤ ꯆꯍꯨꯝꯒꯨꯝꯕ ꯈꯛꯇꯅꯤ
ꯎꯝ ꯎꯝ
ꯃꯤꯒꯤꯒ ꯍꯥꯏꯔꯗꯤ ꯌꯥꯝꯗꯦꯗ
ꯎꯝ ꯄꯩꯁꯥꯗꯤ ꯌꯥꯝꯅ ꯄꯤꯕ꯭ꯔꯥ
ꯏꯆꯥ ꯌꯥꯝꯗꯦ ꯃꯤ ꯌꯥꯝꯗꯕꯒꯤ ꯑꯗꯨꯒꯤ ꯇꯣ ꯑꯁꯤ ꯔꯅ ꯈꯂ ꯂꯩꯔꯕꯅꯤ ꯑꯩꯈꯣꯏ ꯑꯋꯥ ꯎꯝ
ꯎꯝ ꯍꯥꯏꯌ‌ꯣ
ꯍꯣꯏ ꯋꯥꯕꯒꯤ ꯃꯃꯟꯗꯨ ꯊꯣꯛꯇꯦꯕ
ꯎꯝ
ꯑꯗꯨꯅ ꯊꯕꯛ ꯑꯇꯩ ꯑꯇꯩ ꯇꯧꯔꯗꯤ ꯑꯗꯨꯝ ꯅꯨꯃꯤꯠꯇ ꯆꯍꯨꯝꯗꯤꯕꯨ ꯍꯦꯜꯂꯦꯕ ꯅꯨꯃꯤꯠꯀꯤꯗꯣ ꯑꯗꯨ ꯑꯩꯈꯣꯏꯅ ꯑꯩꯈꯣꯏꯒꯤꯗꯣ ꯑꯃꯨꯛ ꯄꯥꯔꯛꯑꯗꯤ ꯆꯍꯨꯝ ꯁꯨꯗꯕ ꯁꯨꯕꯒꯨꯝ ꯁꯨꯗꯕꯒꯨꯝ ꯑꯗꯨꯝ ꯇꯧꯋꯦꯕ
ꯎꯝ ꯎꯝ ꯅꯪꯅ ꯆꯠꯄꯗꯣ
ꯎꯝ
ꯈꯣꯡꯅ ꯆꯠꯄ꯭ꯔꯥ ꯒꯥꯔꯤ ꯑꯃꯨꯛ ꯆꯠꯄ꯭ꯔꯣ
ꯈ‌ꯣꯡꯅ ꯆꯠꯂꯤꯅꯦ ꯅꯛꯑꯦ ꯁ꯭ꯀꯨꯜ ꯀꯩꯅꯣꯗꯤ ꯁ꯭ꯀꯨꯜꯗꯤ
ꯎꯝ ꯈꯣꯡꯅ ꯆꯠꯂꯗꯤ ꯈꯔ ꯐꯅꯤ ꯁꯤꯗꯩ ꯑꯃꯨꯛ ꯆꯠꯂꯗꯤꯀꯣ
ꯒꯥꯔꯤꯒꯤꯗꯤ ꯄꯩꯁꯥ ꯇꯤꯡꯗ꯭ꯔꯦ ꯑꯗꯨꯕꯨ ꯌꯨꯝꯒꯤ ꯆꯥꯛ ꯍꯦꯟꯖꯥꯡꯒꯤ ꯏꯁꯤꯡ ꯃꯩ ꯑꯗꯨꯗꯤ ꯑꯃꯨꯛ ꯇꯤꯡꯉꯨꯅꯤꯅ ꯈꯪꯗꯦ ꯆꯥꯔꯒ ꯍꯤꯡꯅꯤꯉꯥꯏ ꯈꯛꯇ ꯊꯕꯛ ꯁꯨꯕꯅꯤ ꯍꯥꯏꯗꯣ ꯇꯥꯔ‌ꯦ
ꯎꯝ ꯄꯩꯁꯥꯗꯨ ꯂꯥꯛꯑꯗꯤ ꯑꯃꯨꯛ ꯆꯠꯄ
ꯎꯝ
ꯌꯥ ꯎ
ꯇꯤꯡꯗ꯭ꯔꯁꯨ ꯆꯥꯐꯝ ꯂꯩꯐꯝ ꯂꯩꯔꯣꯏ
ꯎꯝ ꯎꯝ ꯑꯗꯨꯅꯤ
ꯅꯣꯏꯗꯤ ꯐꯔꯦꯗ ꯊꯕꯛ ꯁꯨꯕꯅꯤꯅ ꯊꯕꯛ ꯐꯪꯕꯅꯤꯅ ꯑꯩꯈꯣꯏꯗꯤ ꯑꯗꯨ ꯌꯨꯝꯗ ꯂꯩꯑꯦ ꯊꯕꯛꯁꯨ ꯐꯪꯗꯦ
ꯇꯕ ꯀꯥꯏꯅꯤꯒꯥꯏ ꯂꯩꯇꯗ ꯑꯗꯨ ꯒꯨꯝꯗꯤ
ꯎꯝ
ꯑꯩꯅ ꯌꯨꯝ ꯍꯜꯂꯒ ꯂꯧ ꯎꯔꯨꯔꯁꯤꯔꯅ ꯍꯦꯛ ꯍꯦꯛ ꯍꯥꯏꯁꯤ
ꯎꯝ ꯑꯩꯗꯤꯀ‌ꯣ ꯂꯧꯕ ꯃꯇꯝꯗꯗꯤ ꯑꯗꯨꯝ ꯆꯠꯂꯦ ꯌꯨꯝꯗ
ꯑꯣ
ꯍꯧꯖꯤꯛ ꯑꯩꯈꯣꯏ ꯍꯧꯗꯤ ꯍꯧꯗ꯭ꯔꯤ ꯍꯥꯏꯌꯦ ꯏꯁꯤꯡ ꯂꯩꯇꯕꯒꯤ ꯅꯣꯡ ꯇꯥꯗꯕꯒꯤꯀꯣ
ꯑꯣ
ꯅꯣꯡꯒꯨꯝꯕ ꯇꯥꯔꯗꯤ ꯏꯁꯤꯡ ꯂꯩꯔꯗꯤ ꯑꯗꯨꯝ ꯆꯠꯀꯅꯤꯗ ꯎꯝ
ꯅꯣꯡ ꯏꯁꯤꯡ ꯂꯩꯇꯕꯒꯤ ꯑꯩꯈꯣꯏꯗꯁꯨ ꯑꯗꯨꯝ ꯇꯧꯅ ꯂꯧ ꯎꯗꯨꯅ ꯏꯁꯤꯡ ꯉꯥꯏꯔꯒ ꯂꯩꯕ ꯌꯥꯝ ꯂꯩꯔꯤ ꯂꯩꯔꯃꯅꯦ ꯈꯨꯟꯗꯁꯨ
ꯎꯝ ꯎꯝ ꯑꯩꯈꯣꯏ ꯈꯨꯟꯗꯁꯨ ꯃꯤ ꯍꯧꯕꯀꯣ ꯌꯥꯝꯗ꯭ꯔꯤ
ꯎꯝ ꯍꯟꯗꯛ ꯆꯍꯤꯁꯦ ꯅꯣꯡ ꯆꯨꯗꯤ ꯆꯨꯒꯦ ꯑꯗꯨꯕꯨ ꯀꯩꯅꯣ ꯑꯩꯈꯣꯏꯅ ꯁꯤꯖꯤꯟꯅꯕ ꯌꯥꯕ ꯏꯁꯤꯡ
ꯎꯝ
ꯀꯣꯛꯅꯤꯡꯉꯥꯏ ꯆꯨꯗꯦꯕ ꯅꯣꯡ ꯆꯨꯗꯣ ꯑꯗꯨꯒꯤ ꯑꯣꯏꯔꯝꯃꯨꯅꯦ
ꯃꯆꯦꯠ ꯃꯆꯦꯠ ꯇꯥꯕꯗꯨꯀꯣ ꯌꯥꯝ ꯊꯟꯅ ꯆꯨꯗꯦꯕ
ꯅꯣꯏ ꯀꯩꯅꯣ ꯃꯅꯥꯛꯇ ꯂꯩꯕ꯭ꯔꯥ
ꯕꯖꯥ ꯃꯅꯥꯗ ꯂꯩꯌꯦ
ꯁꯔꯣꯡ ꯃꯅꯥꯛꯇ ꯂꯩꯕ꯭ꯔꯥ
ꯑ ꯁꯔꯣꯡꯅꯥꯇ ꯂꯩ ꯁꯔꯣꯡ ꯃ ꯊꯥꯏꯗ ꯂꯩ
ꯎꯝ ꯎꯝ ꯑꯩꯗꯤ ꯈꯔ ꯃꯅꯨꯡ ꯆꯪꯉꯦ ꯁꯨꯔꯣꯡ ꯇꯥꯏꯕꯔꯤ
ꯀꯩꯅꯣꯒꯨꯝꯕ ꯑꯩꯈꯣꯏꯅ ꯌꯨꯝ ꯆꯠꯂꯒ ꯄꯣꯠꯒꯨꯝꯕ ꯄꯨꯁꯤꯟꯕꯗꯤ ꯅꯨꯡꯉꯥꯏ ꯑꯗꯨꯕꯨ ꯂꯥꯡꯗꯤ ꯈꯔ ꯂꯥꯡ ꯌꯥꯝꯕꯤ ꯏꯟꯅ ꯀ ꯂ ꯏꯅꯤꯅ
ꯎꯝ ꯑꯗꯨ ꯊꯦꯡꯅ ꯊꯦꯡꯅꯁꯨ ꯑꯗꯨꯝ ꯂꯥꯡꯂꯝꯒꯅꯤꯀꯣ
ꯎꯝ ꯑꯍꯤꯡ ꯅꯨꯡꯊꯤꯜ ꯈꯪꯗ꯭ꯔꯦꯕ ꯍꯟꯗꯛꯇꯤ ꯈꯔ ꯐꯩ ꯁꯤ ꯂꯥꯟꯅ ꯃꯔꯝ ꯑꯣꯏꯔꯒꯀꯣ
ꯎꯝ
ꯍꯣꯏ ꯀ꯭ꯂꯕ ꯀ꯭ꯂꯞꯀꯤ ꯃꯤꯁꯤꯡꯅ ꯌꯦꯡꯁꯤꯟꯅꯕꯅꯤꯅ ꯊꯦꯡꯈ꯭ꯔꯗꯤ ꯃꯤ ꯆꯠꯊꯣꯛ ꯆꯠꯁꯤꯟ ꯇꯧꯗꯕ ꯑꯗꯨꯇ ꯄꯥꯏ ꯎꯝ ꯑꯗꯨꯅ ꯐꯔꯦ ꯐꯤꯁ ꯑꯣꯏꯔꯦ
ꯎꯝ ꯍꯧꯖꯤꯛꯇꯤ ꯄꯨꯝꯅꯥꯥꯡ ꯂꯥꯡꯅꯁꯨ ꯑꯗꯨꯝ ꯀꯩ ꯀꯩ ꯇꯧꯕꯖꯥꯠꯅꯣ ꯍꯥꯏꯅ ꯑꯗꯨꯝ ꯌꯦꯡꯅꯤꯡꯉꯤ ꯑꯗꯨꯅ
ꯎꯝ
ꯑ ꯌꯨꯝꯗꯤ ꯍꯦꯛ ꯍꯦꯛ ꯂꯥꯛꯄ꯭ꯔꯣ
ꯎꯝ ꯂꯥꯛꯑꯦ ꯅꯍꯥꯟꯃꯈꯩꯗꯤ ꯆꯠꯂꯦ ꯑꯗꯨꯒ ꯍꯜꯂꯛꯄꯅꯦ ꯑꯃꯨꯛ
ꯅꯥꯟ ꯌꯨꯝꯗ ꯄ꯭ꯔꯣꯕ꯭ꯂꯦꯝ ꯈꯔ ꯊꯣꯛꯄꯀꯣ ꯑꯗꯨꯒꯤ ꯑꯃꯨꯛ ꯂꯥꯛꯈ꯭ꯔꯕ ꯎꯝ ꯏꯁꯤꯡꯅꯥꯎꯗꯣ ꯂꯩꯔꯗꯤ ꯑꯃꯨꯛ ꯆꯠꯀꯅꯤꯗ
ꯌꯥꯝ ꯌꯥꯝ ꯆꯠꯊꯣꯛ ꯆꯠꯁꯤꯟ ꯇꯧꯅꯨ ꯏꯔꯥꯡ ꯌꯥꯝ ꯈꯜꯂ
ꯑꯗꯨ ꯍꯣꯏ ꯑꯩꯅꯗꯤ ꯂꯥꯛꯀꯦ ꯍꯥꯏꯕꯅꯦꯕ ꯑꯩꯈꯣꯏ ꯃꯥꯈꯣꯏꯅ ꯌꯥꯗꯕ ꯂꯥꯛꯀꯅꯨꯗꯤ ꯍꯥꯏꯌꯦꯕ ꯂꯝꯕꯤꯗꯣ ꯈꯔ ꯐꯔꯛ ꯇꯥꯕ ꯑꯩꯈꯣꯏꯒꯤ ꯂꯝꯕꯤꯗꯣ
ꯑꯣ
ꯃꯣꯏꯁꯨꯨꯂꯥ ꯈꯥꯟꯗꯦꯗ
ꯆꯠꯀꯅꯨꯗ ꯍꯣꯏ ꯍꯟꯗꯛꯇꯤ ꯍꯥꯏꯕꯗꯤ ꯏꯔꯥꯡꯁꯨ ꯑꯗꯨꯝ ꯃꯔꯛ ꯃꯔꯛ ꯃꯔꯛꯇ ꯑꯗꯨꯝ ꯃꯐꯝ ꯃꯐꯝꯗ ꯍꯧꯔ ꯂꯩꯔꯕꯅꯤꯅꯀꯣ
ꯎꯝ
ꯎ ꯂꯩꯗꯨ ꯅ ꯀ
ꯑꯗꯣ ꯑꯩꯈꯣꯏ ꯈꯨꯟꯗꯁꯨꯀꯣ
ꯎꯝ
ꯈꯔ ꯇ ꯅ ꯊꯣꯛꯄꯗ ꯄꯣꯕꯂꯦꯝꯗ ꯗꯥꯛ ꯀꯅꯗꯤ ꯊꯦ ꯀꯣꯏ ꯃꯥ ꯀꯁꯨ